ꯑ‌‌ꯣ
ꯅꯪ ꯀꯔꯤ ꯇꯧꯔꯤꯅꯣ
ꯈꯪꯗꯦ ꯍꯤꯞꯄꯒ ꯂꯩ ꯅꯣꯏꯗꯤ
ꯑꯩꯁꯨꯅꯦ ꯃꯤ ꯃꯤ ꯌꯥꯝ ꯆꯥꯅꯤꯡꯉꯦꯍꯦ
ꯀꯩ ꯍꯥꯏꯕ
ꯃꯤꯃꯤ ꯆꯥꯅꯤꯡꯉꯦ
ꯑꯩꯁꯨ ꯀꯩꯅꯣ ꯆꯥꯛ ꯌꯥꯝ ꯂꯥꯝꯃꯦ
ꯎꯝ ꯆꯥꯛꯇꯤ ꯂꯥꯝꯗꯦ ꯑꯩꯗꯤ ꯑꯆꯥꯄꯣꯠꯒꯨꯝꯕ ꯆꯥꯖꯅꯤꯡꯕ
ꯆꯠꯂꯦꯗ ꯆꯁꯤꯔ
ꯆꯥꯛꯇꯤ ꯂꯥꯝꯗꯕ ꯑꯆꯥꯄꯣꯠꯇꯤ ꯆꯥꯅꯤꯡꯕ ꯑꯗꯨꯅꯦ
ꯆꯥꯁꯦꯔꯥ ꯁꯤꯡꯖꯨ ꯆꯥꯕ ꯆꯠꯁꯤꯔꯥ
ꯀꯥꯏꯗꯃꯨ
ꯈꯪꯉꯦ ꯀꯩꯅꯣꯗꯨꯁꯨ ꯀꯥꯎꯔꯣ ꯀꯩꯅꯣ ꯃꯃꯤꯡ ꯀꯥꯎꯈ꯭ꯔ ꯀꯩꯅꯣꯗꯨ ꯑꯩ ꯈꯪꯗꯦ ꯍꯧꯖꯤꯛ ꯐꯥꯎ ꯃꯃꯤꯡ ꯈꯪꯗꯦ ꯀꯩꯅꯣꯗꯣ ꯑꯃ ꯃꯃꯤꯡ ꯀꯩꯅꯣ ꯑꯒꯥꯞ ꯄꯦ
ꯃꯂꯥ ꯃꯥꯂꯥ ꯑꯦꯝ ꯑꯦ
ꯀꯩꯕ ꯃꯤꯅꯣ
ꯈꯪꯗꯦ ꯑꯩꯁꯨ ꯅꯪꯒꯤ ꯃꯤꯡ ꯃꯤꯅꯤꯡ ꯍꯥꯏꯌꯣ ꯍꯥꯏꯌꯣ ꯑꯩꯁꯨ ꯈꯪꯗꯦ
ꯀꯕꯨꯏ ꯃꯤꯡ ꯃꯥꯟꯗꯦꯗ ꯁꯤ
ꯕꯨꯣꯏꯃꯤꯡ ꯅꯠꯇꯒꯦ ꯑꯗꯨꯅꯦ
ꯀꯩꯅꯣ ꯃꯂꯥꯞꯄꯦ ꯍꯥꯏꯕ
ꯑꯥ ꯅꯍꯥꯟꯗꯣ ꯉꯔꯥꯡꯗꯣ ꯑꯄꯧꯅ ꯎ ꯗꯨꯀꯥꯟ ꯑꯃꯗ ꯄꯨꯔ ꯆꯠꯂꯦ ꯑꯗ ꯁꯤ ꯅꯥꯀꯥꯂꯣꯡꯗ ꯂꯩꯕꯗꯣ ꯃꯣꯃꯣ ꯌꯣꯟꯕꯗꯣ ꯃꯊꯛꯇ ꯂꯩꯕ ꯏꯁꯇꯦꯔ ꯑ
ꯀꯨ ꯌꯣꯜꯂꯦ ꯍꯥꯏꯕꯅꯦ꯫
ꯑꯣ ꯑꯗꯣ ꯃꯣꯃꯣꯁꯨ ꯍꯥꯎꯋꯦ꯫ ꯌꯥꯝꯅꯁꯨ ꯄꯤꯕꯅꯦ ꯇꯨꯋꯦꯜꯕ ꯄꯤꯁ ꯄꯤꯕꯅꯦ꯫
ꯊꯥ ꯀꯌꯥꯒꯤ
ꯍꯟꯗ꯭ꯔꯦꯠꯀꯤ ꯃꯤ ꯑꯇꯩꯏꯗꯤ ꯇꯔꯥ ꯇꯔꯥ ꯄꯤꯗꯅ ꯃꯈꯣꯏꯗꯤ ꯇꯔꯥꯅꯤꯊꯣꯏ ꯄꯤꯌꯦ
ꯑꯗꯨꯗꯤ ꯌꯥꯝ ꯅꯨꯡꯉꯥꯏꯌꯦ ꯑꯩ ꯍꯥꯏꯕꯗꯤ꯫ ꯀꯩꯅꯣ ꯅꯦꯄꯥꯂꯤ ꯔꯦꯁꯇꯨꯔꯦꯟꯁꯨ ꯑꯃ ꯂꯩꯌꯦꯕ꯫ ꯀꯩꯅꯣꯗꯨꯗ ꯌꯦꯟ ꯀꯛꯐꯝꯗꯨꯗ ꯑꯣ ꯃꯣꯏꯗꯤ ꯇꯔꯥ ꯈꯛꯇꯪꯅꯦ ꯄꯤꯕ ꯄꯤꯁ
ꯎꯝ ꯃꯤ ꯑꯇꯩꯁꯤꯡ ꯇꯔꯥ ꯇꯔꯥ ꯄꯤꯌꯦ ꯑꯗꯨꯒ ꯉꯔꯥꯡꯗꯤ ꯇꯔꯥꯅꯤꯊꯣꯏ ꯄꯤꯕ ꯑꯗꯨꯗ ꯍꯥꯏ ꯁꯤꯗꯕꯨ ꯇꯔꯥ ꯑꯩꯈꯣꯏ ꯂꯩꯃꯤꯟꯅꯕ ꯑꯄꯧꯗꯣ
ꯅꯣꯏꯕꯨ ꯇ꯭ꯔꯤꯠ ꯇꯧꯕꯤꯕ ꯅꯣꯏꯒꯤꯗꯃꯛ ꯇ꯭ꯔꯤꯠ ꯇꯧꯕꯤꯕ
ꯉꯔꯥꯡꯗꯣ ꯑꯩꯈꯣꯏꯒꯤ ꯑꯩꯈꯣꯏ ꯃꯅꯥꯛꯀꯤ ꯑꯩꯈꫭꯏ ꯃꯤꯅ ꯎꯝ ꯑꯆꯥꯄꯣꯠ ꯂꯩꯕꯤꯌꯣ ꯂꯩꯕꯤꯌꯣ ꯂꯩꯕꯤꯌꯣ ꯍꯥꯏꯃꯟꯕꯒꯤ ꯃꯥꯁꯨ ꯑꯁ ꯆꯠꯂꯁꯤ ꯂꯥꯛꯑꯣ ꯍꯥꯏ ꯀꯥꯏꯅ ꯑꯉꯥꯡ ꯑꯅꯤꯁꯦ ꯀꯥꯏꯅ ꯂꯩꯕꯤꯕꯅꯤꯗ꯫
ꯅꯨꯡꯉꯥꯏꯔꯦꯅꯦꯅꯦ ꯑꯗꯨ ꯇꯨꯋꯦꯜ ꯄꯤꯁꯇꯤ ꯑꯩ ꯀꯩꯅꯣ ꯇꯨꯋꯦꯜ ꯄꯤꯁꯇꯤ ꯑꯗꯨꯝ ꯌꯥꯔꯦ ꯑꯗꯨꯝ
ꯌꯥꯏꯑꯦ ꯌꯥꯝꯅꯁꯨ ꯄꯤꯛꯇꯕꯅꯤꯅ ꯑꯗꯣ ꯇꯥꯒꯅꯤ ꯍꯥꯏꯌꯦ꯫
ꯍꯧꯖꯤꯛ ꯑꯆꯥꯄꫭꯠ ꯑꯩ ꯑꯩ ꯆꯥꯛ ꯂꯥꯝꯃꯦꯕ ꯑꯗꯨ ꯆꯥꯛ ꯆꯥꯕꯗꯤ ꯇꯟꯕ ꯍꯥꯏꯕ ꯇꯥꯔꯦ꯫
ꯎꯝ ꯅꯣꯡ ꯆꯨꯕ ꯅꯨꯃꯤꯠꯁꯤꯗ ꯏꯁꯤꯡ ꯑꯃꯨꯛ ꯂꯥꯛ ꯇꯧꯔꯦ꯫
ꯌꯥꯡꯈꯩ ꯌꯥꯡꯈꯩ ꯄꯨꯜꯂꯒ ꯆꯥꯕ ꯆꯠꯁꯤꯔꯣ ꯀꯃꯥꯏ ꯇꯧꯕ꯭ꯔꯣ꯫
ꯀꯥꯏꯗꯥ ꯀꯥꯏꯗꯥ ꯀꯥꯏꯗꯥ ꯆꯥꯗꯣꯏꯕ꯫
ꯑꯃꯍꯦꯛꯇ ꯌꯥꯏ ꯐꯤꯐꯇꯤ ꯐꯤꯐꯇꯤ ꯂꯣꯏꯅ ꯀꯟꯇ꯭ꯔꯤꯕ꯭ꯌꯨꯠ ꯇꯧꯔꯒ ꯀꯣ ꯀꯃꯥꯏꯅ ꯇꯧꯋꯦ꯫
ꯑꯩꯈꯣꯏ ꯑꯅꯤꯗꯤ ꯌꯥꯔꯕꯅꯦ ꯑꯗꯨꯕꯨ ꯐꯤ ꯇꯧꯔꯤꯗꯣ ꯑꯩ ꯊꯕꯛ ꯂꯩꯇꯦ ꯍꯥꯏꯌꯦꯅ ꯑꯩꯈꯣꯏꯅꯤ ꯈꯠ ꯇ꯭ꯔꯣ꯫
ꯈꯪꯗꯦ ꯑꯩꯗꯤ ꯑꯩ ꯈꯪꯕ ꯑꯇꯩꯁꯨ ꯂꯩꯇꯅ ꯂꯩꯇ꯭ꯔ꯫ ꯃꯂꯥ ꯍꯥꯏꯕ꯭ꯔꯥ ꯀꯔꯤꯅ ꯀꯧꯔꯛꯑꯦ꯫
ꯃꯥꯗꯤ ꯊꯕꯛ ꯂꯩꯌꯦ꯫
ꯈꯣꯏꯅꯤ ꯈꯛꯇꯥ
ꯈꯣꯏꯅꯤ ꯈꯛ ꯈꯛꯇ ꯑꯣꯏꯔꯦꯗꯅ ꯌꯥꯝ ꯊꯕꯛ ꯁꯨꯅꯤꯡꯗꯕ ꯑꯩꯈꯣꯏꯅꯤ ꯈꯛꯇ ꯉꯥꯏꯔꯦ ꯍꯧꯖꯤꯛꯀꯥꯟꯁꯦ꯫ ꯃꯤꯁꯤꯡ ꯊꯕꯛ ꯊꯕꯛ ꯉꯥꯛꯇ
ꯃꯈꯣꯏ ꯀꯩꯀꯩ ꯊꯕꯛ ꯇꯧꯈ꯭ꯔꯣꯅꯦ꯫
ꯍꯥꯥ
ꯀꯩꯀꯩ ꯊꯕꯛ ꯇꯧꯈ꯭ꯔꯃꯣꯏ꯫
ꯐꯤ ꯁꯥꯔꯤ ꯁꯤꯗꯤ꯫
ꯑꯣ ꯍꯣ ꯍꯣ ꯍꯣ
ꯑꯩꯈꯣꯏꯅꯤꯁꯨ ꯐꯨꯔꯤꯠ ꯐꯤ ꯁꯥꯁꯤꯔꯣ꯫
ꯑꯩ ꯍꯩꯇꯦ ꯍꯩꯔꯗꯤ ꯑꯗꯨꯝ ꯇꯧꯕ ꯌꯥꯕꯅꯦ꯫
ꯇꯝꯃꯣꯅ ꯁꯤꯗ ꯄ꯭ꯔꯣ ꯑꯃ ꯂꯩꯌꯦꯗꯅ
ꯇꯝꯃꯁꯨ ꯐꯪꯒꯗꯕ ꯃꯥꯜꯂꯦ ꯃꯥꯥꯟꯗꯦꯗ꯫ ꯑꯩꯒꯤ ꯍꯧꯗꫭꯡ ꯃꯆꯥ ꯑꯅꯤ ꯁꯤꯗꯤ
ꯀꯨꯃꯥꯏ ꯇꯧꯔꯤꯅꯣ
ꯃꯣꯏ ꯑꯅꯤꯒꯤ ꯈꯨꯇꯨꯝꯗꯨ ꯃꯤ ꯃꯣꯏ ꯑꯅꯤꯒꯤ ꯈꯨꯇꯨꯝꯗꯨ ꯃꯤ ꯇꯨꯝꯕ ꯃꯥꯟꯕꯅꯦ ꯃꯔꯛ ꯃꯔꯛꯇ
ꯎꯝ ꯑꯁ ꯑꯃ ꯑꯃꯨꯕꯗꯨꯗꯤ ꯌꯥꯝ ꯁꯣꯟꯕ ꯃꯥꯜꯂꯦ
ꯁꯣꯜꯂꯁꯨ ꯃꯥꯅ ꯆꯥꯛꯗꯤ ꯌꯥꯝ ꯆꯥꯏꯌꯦ ꯑꯗꯣ ꯑꯃꯗꯨꯗꯤ ꯃꯃꯥꯒꯤ ꯁꯪꯒꯣꯝ ꯈꯛꯇꯪ ꯆꯥꯛ ꯆꯥꯗꯦꯕ ꯁꯤ ꯁꯤꯁꯦ
ꯑꯗꯨꯗꯤ ꯆꯥꯛ ꯆꯥꯕꯗꯨꯅ ꯍꯦꯟꯅ
ꯎꯝ ꯃꯥꯗꯤ ꯑ ꯄꯤꯛꯄꯗꯒꯤ ꯑꯗꯨꯝ ꯆꯥꯎꯔꯛꯄꯅꯤꯅꯀꯣ ꯑꯗꯨꯒꯤ ꯌꯦꯡꯕꯗ ꯑꯗꯨꯝ ꯐꯖꯕꯅꯦꯕ ꯑꯃꯗꯤꯗꯤ ꯄꯤꯛꯄꯗ ꯑꯗꯨꯝ ꯄꯤꯛꯂꯒ ꯁꯣꯜꯂꯒ ꯈꯔ ꯁꯣꯜꯂꯒ ꯃꯥꯗꯤ ꯂꯥꯛꯄꯅꯤꯗꯅ ꯑꯗꯨꯒꯤ ꯑꯃꯁꯤꯗ
ꯎꯝ
ꯈꯪꯗꯦ ꯊꯥ ꯀꯌꯥ ꯁꯨꯔꯒꯦ ꯃꯣꯏꯁꯦ ꯊꯥꯑꯃꯗꯤ ꯍꯦꯜꯂꯝꯃꯅꯤ
ꯑꯃꯗꯤ ꯁꯨꯔꯝꯃꯅꯤ
ꯍꯩꯖꯦ ꯍꯣꯏ ꯑ ꯃꯥꯅꯤꯅꯦ ꯀꯃꯥꯏ ꯇꯧꯗꫭꯏꯅꫭ ꯁꯤꯔꯅꯤꯔ ꯐ ꯎꯝ ꯉꯨꯝꯕ ꯊꯥ ꯃꯣꯏ ꯊꯥꯛ ꯀꯌꯥꯗ ꯆꯥꯛ ꯆꯥꯒꯦ ꯈꯪꯕꯔ ꯍꯧꯗꯣꯡꯁꯦ
ꯑꯗꯨ ꯑꯩꯖꯨ ꯈꯪꯗꯦ ꯑꯩ ꯈꯪꯗꯦ
ꯎꯝ
ꯍ ꯍꯩ ꯍꯩꯁꯨ ꯆꯥꯕ ꯂꯩꯇꯤꯌꯦ ꯅꯪ ꯀꯥꯏ ꯆꯠꯄꯅꯣ ꯉꯁꯥꯏ ꯆꯠꯄꯗꯣ
ꯀꯩ ꯍꯥꯏꯕ
ꯉꯁꯥꯏ ꯀꯥꯏꯗ ꯆꯠꯄꯅꯣ
ꯈꯪꯗꯦꯅꯦ ꯊꯕꯛ ꯈꫭꯏ ꯀꯩꯅꯣ ꯅꯣꯏ ꯑꯁ ꯅꯣꯏ ꯕꯤꯌꯦꯝ ꯆꯪꯒꯗꯕ ꯂꯩꯔꯗꯤ ꯑꯩꯉꯣꯟꯗ ꯑꯃꯨꯔꯛ ꯍꯥꯏꯕꯤꯌꯣ
ꯀꯩꯒꯤꯅꯣ ꯅꯪꯒꯤ ꯁꯔꯇꯐꯤꯀꯦꯠ ꯑꯃꯗꯣ ꯀ ꯀꯥꯏꯗꯒꯤ ꯂꯧꯗꯣꯏꯕ
ꯀꯩꯅꯣ ꯄ꯭ꯔꯤꯟꯁꯤꯄꯥꯜ ꯑꯣꯐꯤꯁꯇ ꯊꯝꯕꯤꯕꯗꯨ ꯑꯗꯨꯝ ꯂꯩꯕꯅꯦ ꯍꯥ
ꯑꯗꯨꯗꯤ ꯅꯪ ꯉꯔꯥꯡ ꯍꯥꯏꯕꯤꯕ ꯌꯥꯕꯅꯦ ꯑꯩ ꯉꯔꯥꯡ ꯀꯣꯂꯦꯖ ꯆꯠꯂꯦ
ꯑꯩ ꯈꯪꯗꯦ
ꯀꯣꯂꯦꯖ ꯆꯠꯂꯒ ꯁꯨꯇꯤ ꯁꯨꯇꯤ ꯊꯥꯏꯕꯀꯣ ꯑꯗꯨꯒ ꯗꯦꯠ ꯇꯦꯟꯗ ꯑꯃꯨꯛ ꯆꯠꯀꯅꯤ
ꯑꯗꯨꯗꯤ ꯑꯃꯔ ꯄꯨꯕꯤꯌꯣꯀꯣ ꯄꯨꯔꯛꯄ ꯌꯥꯏꯗꯅꯀꯣ
ꯌꯥꯏ ꯌꯥꯏ ꯅꯣꯡꯃ ꯅꯪ ꯍꯥꯏꯔꯗꯨꯗꯤ ꯑꯩꯈꯣꯏꯅꯤ ꯆꯠꯃꯤꯟꯅꯁꯤ ꯁꯦꯇꯔꯗꯦꯒꯨꯝꯕꯗ ꯍꯥꯏꯕꯗꯨꯗꯤ ꯀꯃꯥꯏ
ꯑꯩꯒꯤ ꯁꯥꯔꯇꯤꯐꯤꯀꯦꯠꯇꯣꯠ ꯑꯩꯒꯤ ꯗꯣꯀꯨꯃꯦꯟ ꯋꯥꯠꯂꯦꯕꯣ
ꯗꯦꯠ ꯇꯦꯟꯁꯦ ꯐ꯭ꯔꯥꯏꯗꯦ ꯇꯥꯔꯝꯃꯅꯤ
ꯇꯜꯂꯤꯅꯦ꯫
ꯑꯗꯨꯗ ꯆꯠꯀꯅꯤ ꯂꯧꯕꯤꯌꯣ ꯍꯥꯏꯔꯗꯤ ꯄ꯭ꯔꯤꯟꯁꯤꯄꯥꯜ ꯑꯣꯐꯤꯁꯇꯀꯣ ꯅꯪ ꯅꯍꯥꯟ ꯁꯥꯔ ꯕꯤꯗ꯭ꯦꯀꯟꯇꯥ ꯂꯩꯕ ꯃꯐꯝꯗꯨꯗ ꯎ ꯑꯗꯨ ꯄꯤꯌꯣ ꯍꯥꯏꯔꯗꯤ ꯄꯤꯒꯗ꯭ꯔꯣ
ꯍꯣꯏ ꯍꯣꯏ ꯑꯗꯨꯝ ꯄꯤꯕꯅꯦ ꯁꯥꯔꯗꯨ ꯐꯕꯅꯤ
ꯎꯝ ꯃꯥꯗꯣ ꯌꯥꯝ ꯐ꯭ꯔꯤꯁꯨ ꯑꯣꯏꯕꯅꯤ ꯅꯨꯄꯥꯁꯨ ꯑꯣꯏꯕꯅꯤꯅ ꯅꯨꯄꯤꯒꯤꯗꯤ ꯀꯩ ꯀꯩꯅꯣ ꯇꯧꯕꯅꯦ
ꯍꯣꯏ ꯍꯣꯏ ꯑꯩꯒꯤ ꯍꯧꯗꯣꯡꯁꯦ ꯃꯍꯤꯛ ꯑꯗꯨꯝ ꯂꯩꯔꯒꯅꯦ ꯑꯗꯨꯝ ꯌꯦꯡꯔꯁꯨ ꯑꯃꯨꯛꯀꯥ ꯑꯃꯨꯛꯀꯥ ꯀꯩ ꯌꯦꯟꯁꯥꯡ ꯊꯣꯡꯗꯣꯏꯕꯣ
ꯀꯩ ꯏꯟꯁꯡ ꯊꯣꯡꯁꯤꯔꯥ ꯈꯜꯂꯤꯅꯤꯅꯦ
ꯑꯩ ꯆꯥꯛ ꯊꯣꯡꯅꯤꯡꯗꯦꯗ ꯆꯥꯛ ꯂꯥꯝꯕꯒꯤ ꯆꯥꯛ ꯊꯣꯡꯅꯤꯡꯗ꯭ꯔꯦ ꯍꯧꯖꯤꯛꯅ
ꯌꯦꯟꯖꯥꯡꯁꯨ ꯂꯩꯇ꯭ꯔꯦ ꯍꯋꯥꯏ ꯑꯃꯨꯛ ꯆꯥꯗꯣꯏꯕ ꯊꯥꯎꯁꯨ ꯆꯥꯅꯤꯡꯗ꯭ꯔꯦꯍꯦ
ꯑꯕꯨꯡ ꯂꯣꯡꯆꯨꯏꯅ ꯀꯗꯥꯥꯏ ꯆꯠꯈ꯭ꯔꯦ
ꯂꯩꯌꯦ ꯁꯤꯗ
ꯅꯣꯏ ꯉꯔꯥꯥꯡ ‌ꯋ꯭ꯔꯥꯜꯀꯞ ꯌꯦꯡꯕ꯭ꯔꯣ
ꯌꯦꯡꯉꯦ ꯉꯁꯤꯁꯨ ꯌꯦꯡꯒꯅꯤꯗ ꯉꯁꯤꯁꯦ ꯄꯨꯡ ꯎꯝ ꯃꯥꯄꯜ ꯃꯈꯥꯏꯗ ꯕꯣꯜꯁꯨ ꯂꯩꯕꯅꯦꯕꯀꯣ ꯑꯗꯨꯒ ꯏꯁꯤꯡꯁꯨ ꯂꯥꯛꯄ ꯃꯇꯝ ꯑꯣꯏꯔꯦ
ꯏꯁꯤꯡ ꯂꯥꯛꯄ ꯅꯨꯃꯤꯠꯁꯦ ꯋꯥꯏ ꯑꯁꯦꯡꯕ
ꯑꯩꯈꯣꯏꯗꯤ ꯀꯃꯥꯏꯅ ꯇꯨ ꯂꯩꯗꯕꯅꯤꯅ ꯁꯣꯛꯀ ꯁꯣꯛ ꯂꯩꯕꯗꯣ ꯅꯣꯏ ꯅꯍꯥꯟ ꯍꯥꯏ ꯍꯥꯏꯅꯒ꯭ꯔꯤꯗꯨꯗꯤ ꯎꯝ
ꯈꯪꯗꯦꯅꯦ
ꯑꯗꯨ ꯑꯩ ꯈꯛꯇꯪꯅꯗꯤ ꯅꯨꯡꯉꯥꯏꯇꯕꯗꯣ ꯃꯤ ꯂꯣꯏꯅ ꯂꯥꯛꯔꯒ ꯄꯨꯜꯂꯒ ꯍꯥꯏꯔꯦꯗꯤ ꯈꯔ ꯅꯨꯡꯉꯥꯏꯌꯦꯗꯅ ꯃꯥꯁꯨ ꯄꯨꯂ ꯁꯤꯔ꯭ꯌꯦꯁ
ꯑꯩ ꯆꯤꯆꯦ ꯖꯣꯟꯗꯁꯨ ꯍꯥꯏꯔ ꯌꯥꯕꯅꯦ
ꯀꯝ ꯀꯥꯟꯗ ꯍꯥꯏꯁꯦꯅꯣ ꯍꯪꯕ
ꯏꯁꯤꯡ ꯁꯣꯛꯄꯁꯦ ꯋꯥꯔꯦ ꯁꯤ ꯕꯔꯥꯗ ꯂꯩꯅꯤꯡꯗ꯭ꯔꯦ ꯂꯩꯅꯤꯡꯗ꯭ꯔꯦ ꯍꯥꯏꯔꯦ
ꯍꯣꯏ
ꯂꯩꯅꯤꯡꯗ꯭ꯔꯦꯀꯣ ꯑꯩꯈꯣꯏꯁꯨ
ꯏꯁꯤꯡ ꯁꯣꯛꯄꯁꯨ ꯋꯥꯏꯑꯦ ꯑꯗꯨꯒ ꯅꯣꯏꯖꯤꯁꯨ ꯎꯝ ꯒꯥꯔꯤ ꯃꯈꯣꯜ
ꯁꯤꯗ ꯀꯅꯥ ꯁ꯭ꯇꯨꯗꯦꯟ ꯂꯩꯔꯒ ꯂꯥꯏꯔꯤꯛ ꯄꯥꯗꯣꯏꯅꯣ ꯍꯥꯏꯕꯅꯤꯗ
ꯎꯝ
ꯄꯥꯕꯁꯦ ꯈꯪꯗꯦ ꯌꯥꯝ ꯗꯤꯁꯇ꯭ꯔꯦꯛ ꯑꯣꯏꯔꯦ
ꯎꯝ
ꯑꯗꯨ ꯁꯤ ꯁꯤꯅꯝ ꯂꯩꯀꯥꯏꯗ ꯍꯥꯏ ꯅꯠꯇ꯭ꯔꯣ ꯑꯗꯨꯗ ꯂꯥꯏꯕ꯭ꯔꯦꯔꯤ ꯑꯃ ꯂꯩꯕ꯭ꯔꯣ
ꯂꯩꯑꯦ ꯍꯣꯏ ꯀꯩꯅꯣ ꯏꯟꯀ꯭ꯂꯤꯞ ꯑꯦ ꯕꯨꯛ ꯏꯟꯀ꯭ꯂꯤꯞ ꯍꯥꯏꯅ
ꯎꯝ ꯑꯗꯨ ꯆꯩꯔꯥꯎ ꯆꯤꯡꯒꯤ ꯃꯈꯥꯗ ꯂꯩꯕꯗꯣ
ꯍꯣꯏ ꯑ ꯋꯥꯟ ꯊꯥꯎꯖꯟ ꯀꯌꯥꯅꯣ ꯂꯧꯕꯅꯦ
ꯍꯣꯏ ꯎꯝ
ꯕꯨꯛꯇꯤ ꯑꯩꯈꯣꯏ ꯀꯃꯔꯁꯒꯤꯗꯤ ꯂꯩꯔꯝꯒꯗ꯭ꯔꯣ
ꯅꯠꯇꯦ ꯑꯩꯈꯣꯏꯒꯤ ꯑꯩꯈꯣꯏꯒꯤ ꯄꯨꯔꯛꯑꯒ ꯄꯥꯗꯣꯏꯅꯦꯕ ꯃꯣꯏꯅ ꯐꯦꯁꯤꯂꯤꯇꯤ
ꯑꯁ ꯑꯗꯨ ꯈꯛꯇꯔꯣ
ꯎꯝ
ꯃꯤ ꯈꯔ ꯆꯪꯉꯒ ꯂꯥꯏꯔꯤꯛ ꯄꯥꯕꯒꯨꯝ ꯄꯥꯕꯗꯨ ꯎꯋꯦ ꯑꯗꯨꯕꯨ ꯌꯥꯝꯅꯗꯤ ꯎꯗꯦꯗ
ꯎꯝ ꯅꯨꯡꯉꯥꯏꯕꯅꯦ ꯔꯤꯁꯤꯒ ꯂꯩꯔꯒ ꯌꯥꯝꯅ ꯁꯥꯏꯂꯦꯟ ꯗ
ꯅꯪꯁꯨ ꯆꯪꯉꯕꯣ
ꯂꯩꯔꯤꯛ ꯄꯕ ꯇꯟꯕꯒꯤꯔꯥ ꯆꯠꯄ ꯇꯜꯂꯤ꯫
ꯅꯪꯗꯤ ꯎꯝ ꯑꯦꯝ ꯀꯣꯝ ꯂꯣꯏꯔꯕꯅꯤꯅ ꯀꯩ-ꯀꯩꯅꯣ ꯊꯕꯛ ꯁꯨꯅꯕ ꯇꯧꯔꯣ꯫
ꯑ ꯍꯣꯏ ꯃꯊꯥ ꯁ ꯃꯊꯥ ꯁꯥꯏ ꯃꯊꯥ꯫
ꯑꯩꯈꯣꯏ ꯁꯤꯅꯤꯌꯔꯁꯤꯡꯅ ꯊꯕꯛ ꯇꯧꯈ꯭ꯔꯦ ꯊꯕꯛ ꯃꯥꯏ ꯄꯥꯛꯌꯦ ꯍꯥꯏꯔꯗꯤ ꯎꯝ ꯑꯩꯈꯣꯏꯁꯨ ꯅꯣꯏ ꯇꯨꯡ ꯏꯜꯂꯒꯦ꯫
ꯃꯊꯛꯏꯃꯊꯥ ꯁꯥꯏꯌꯦꯀꯣ ꯑꯦꯝ ꯀꯣꯝ ꯂꯣꯏꯔꯛꯄꯁꯦ꯫
ꯍꯥꯥ ꯑꯦꯝ ꯀꯣꯝ ꯂꯣꯏꯕꯁꯦ꯫ ꯕꯦꯡꯀꯤꯡꯒꯤ ꯕꯦꯡꯀꯤꯡꯒꯤ ꯅꯠꯇ꯭ꯔꯒ ꯀꯩꯅꯣ ꯑꯏ ꯕꯤ ꯕꯤ ꯑꯦꯁ ꯍꯥꯏꯔꯣ꯫
ꯂꯩꯌꯦ ꯑꯦꯛꯖꯥꯝꯕꯨꯗꯤ ꯌꯥꯝ ꯂꯩꯌꯦ ꯍꯣꯏ ꯑꯦꯛꯖꯥꯝꯕꯨꯗꯤ꯫ ꯑꯦꯛꯖꯥꯝꯕꯨꯗꯤ ꯌꯥꯝ ꯂꯩꯌꯦ ꯂꯥꯏꯔꯤꯛ ꯄꯥꯗ꯭ꯔꯗꯤ ꯀꯔꯤꯒꯤꯗꯕꯅꯣ꯫ ꯑꯗꯨ ꯑꯁ ꯂꯥꯏꯔꯤꯛ ꯄꯥꯅꯤꯡꯉꯥꯏꯅꯦ ꯇꯟꯕꯁꯦ꯫
ꯂꯥꯏꯔꯤꯛ ꯄꯥꯗꯔꯥꯗꯤ ꯔꯦꯖꯤꯁꯇ꯭ꯔꯦꯁꯟ ꯇꯧꯔꯁꯨ ꯎꯄꯥꯏ ꯂꯩꯇ꯭ꯔꯦ ꯅꯪꯒꯤ ꯅꯃꯥꯟꯅꯕꯤ ꯃꯥꯁꯨ ꯀꯥꯏꯗ ꯂꯩꯕꯅꯣ
ꯃꯤꯌꯨ
ꯅꯪꯁꯨ ꯑꯦꯝꯌꯨꯗ ꯂꯩꯕ ꯌꯥꯔꯤꯗꯨꯅꯤ ꯂꯥꯏꯔꯤꯛ ꯄꯥꯅꯕ ꯀꯥ ꯍꯥꯟꯅ
ꯀꯩ ꯍꯥꯏꯕ
ꯑꯦꯝ ꯌꯨꯗ ꯂꯩꯔꯒ ꯂꯥꯏꯔꯤꯛ ꯄꯥꯕ꯭ꯔꯣꯅꯦ
ꯃꯥ ꯍꯣꯁꯇꯦꯜꯗ ꯂꯩꯕꯅꯦꯕ
ꯒ꯭ꯌꯥꯟ ꯃꯦꯟ ꯇꯥꯗ꯭ꯔꯦꯗ ꯃꯊꯥ ꯂꯣꯏꯅ ꯃꯊꯥ ꯁꯥꯟꯅꯔꯦ
ꯅꯣꯏ ꯕꯦꯠꯁ ꯁꯦ ꯗꯤ ꯑꯦꯝꯗꯒꯤ ꯑꯦꯝ ꯌꯨꯗ ꯑꯗꯨꯝ ꯀꯥꯕ꯭ꯔꯣ
ꯍꯣꯏ ꯑꯁꯦꯡꯕ ꯗꯤ ꯑꯥꯎ ꯑꯌꯥꯝꯕ ꯑꯌꯥꯝꯕꯗꯤ ꯗꯤ ꯑꯦꯝꯗꯒꯤ ꯂꯥꯛꯄ ꯉꯥꯛꯇꯅꯦ ꯏꯟꯁꯥꯡꯁꯨ ꯆꯥꯅꯦ ꯎꯍꯨꯝ ꯎꯍꯨꯝ ꯑꯩꯈꯛꯇꯪꯅꯦ ꯔꯣꯡꯃꯩ ꯇ꯭ꯔꯥꯏꯕꯦꯜꯁꯦ ꯑꯌꯥꯝꯕ ꯀꯩꯅꯣ
ꯇ꯭ꯔꯥꯏꯕꯦꯜ
ꯎꯝ ꯑꯌꯥꯝꯕꯩꯁꯦ ꯑꯌꯥꯝꯕꯩꯗꯤ ꯃꯩꯏ ꯇꯩꯅꯦꯕ ꯇ꯭ꯔꯥꯏꯕꯦꯜꯁꯦ ꯑꯩꯒ ꯏꯃꯥꯟꯅꯕꯤꯗꯨ
ꯎꯝ ꯏꯁ ꯃꯤ ꯌꯥꯝ ꯌꯥꯝꯗꯦꯀꯣ ꯀꯣ ꯀꯃꯔꯁ ꯇꯝꯕꯁꯦ ꯑꯈꯣꯏ ꯇ꯭ꯔꯥꯏꯕꯦꯜꯁꯤꯡꯒꯤ
ꯎꯝ
ꯁꯥꯏꯟꯁꯀ ꯑꯥꯔꯠꯁꯀ ꯑꯗꯨꯝ ꯆꯠ ꯆꯠꯈꯤ ꯑꯩꯈꯣꯏ ꯕꯦꯁꯇꯗꯤ ꯃꯤ ꯌꯥꯝ ꯌꯥꯝꯃꯦ ꯇ꯭ꯔꯥꯏꯕꯦꯜꯁꯦ ꯀꯃꯔꯁꯇ ꯑꯩꯈꯣꯏ ꯇ꯭ꯔꯥꯏꯕꯦꯜꯁꯦ ꯌꯥꯝ ꯌꯥꯝꯃꯦ
ꯔꯥꯛꯔꯝꯒꯅꯤ
ꯑ ꯑꯦꯀꯕꯌꯥꯗ ꯅꯠꯇ꯭ꯔꯒ ꯅꯣꯕꯣꯗꯤꯌꯥꯗ ꯂꯥꯛꯄꯁꯨ
ꯎꯝ ꯅꯕꯣꯗꯤꯌꯥꯗ